ꯂꯨꯉ ꯋꯥꯔꯤꯔꯤꯁꯦ꯫
ꯆꯦꯟꯕ ꯆꯣꯡꯕ ꯋꯥꯔꯤ ꯌꯥꯝ ꯌꯧꯈ꯭ꯔꯕꯅꯦꯍꯦ
ꯀꯩꯅꯣ ꯇꯧꯕꯀꯣ ꯍꯥꯀꯨꯝꯗꯣ ꯈꯔꯁꯨ ꯀꯩꯅꯣ ꯇꯧꯕ ꯆꯦꯟꯕ ꯅꯨꯃꯤꯠꯇꯣ ꯎꯝ ꯑꯍꯝ ꯃꯤ ꯈꯔꯅ ꯑꯩꯈꯣꯏꯗꯤ ꯈꯪꯗ꯭ꯔꯦꯀꯣ ꯑꯩꯗꯤ ꯆꯦꯟꯕꯗꯣ ꯊꯥꯒꯨꯝꯕ ꯈꯛꯇ ꯑꯣꯏꯔꯦꯕ ꯑꯗꯨꯒꯤ꯫ ꯑꯩꯁꯨ ꯍꯣꯠꯅꯕ ꯑꯩ ꯉꯝꯕ ꯃꯈꯩꯗꯤ ꯑꯗꯨꯝ ꯍꯣꯠꯅꯈ꯭ꯔꯦꯕ ꯆꯦꯟꯕ ꯅꯨꯃꯤꯠꯇꯨꯗꯁꯨ ꯋꯥꯁꯨ ꯋꯥꯅ ꯊꯣꯛꯈ꯭ꯔꯗꯤ ꯍꯥꯏꯅꯀꯣ ꯑꯩꯁꯨ ꯌꯥꯝ ꯋꯥꯅꯦ ꯆꯦꯜꯂꯛ ꯈ꯭ꯔꯕꯅꯦꯕ ꯑꯩ ꯑꯩꯅ ꯇꯝꯕ ꯃꯇꯝꯗꯒꯤ ꯍꯦꯟꯅ ꯑꯗꯨ ꯅꯨꯃꯤꯠꯇꯣ ꯀꯟꯅ ꯆꯦꯟꯈ꯭ꯔꯦꯕ ꯑꯩꯁꯨ
ꯑꯗ ꯂꯣꯏꯔꯀꯥꯟꯗꯀꯣ ꯑꯩꯈꯣꯏꯁꯦ ꯃꯤ ꯃ ꯉꯥ ꯈꯛꯇꯀꯣ ꯊꯣꯛ ꯈꯟꯈ꯭ꯔꯕ ꯑꯗꯨꯗ ꯃꯤ ꯃꯤ ꯑꯇꯣꯞꯄꯗꯤꯀꯣ ꯆꯍꯤ ꯑꯃ ꯑꯅꯤ ꯑꯗꯨꯝ ꯇꯝꯂꯒ ꯂꯥꯛꯈ꯭ꯔꯦ ꯍꯥꯏꯕ ꯆꯦꯟꯕꯗꯣ ꯃꯣꯏꯅ ꯍꯥꯏꯌꯦꯕ ꯑꯩꯈꯣꯏꯒꯤ ꯉꯁꯤ ꯆꯦꯟꯕꯒꯤ ꯁꯥꯡ ꯑꯁꯥꯡꯕ ꯁꯦ ꯍꯦꯜꯂꯦ ꯑꯈꯣꯏꯅ ꯇꯝꯕ ꯃꯇꯝꯗꯒꯤ ꯃꯣꯏ ꯁꯤꯚꯥꯏꯁꯤꯡꯅ ꯄꯤꯕꯗꯣ ꯃꯇꯝꯗꯤ ꯆꯞ ꯃꯅꯥꯅ ꯄꯤꯕ ꯑꯗꯣ ꯃꯣꯏꯅ ꯄꯤꯔꯛꯄ ꯆꯦꯟꯕꯒꯤ ꯀꯤꯂꯣꯃꯤꯇꯔꯗꯨꯗꯤ ꯁꯥꯡꯅ ꯀꯤ ꯍꯥꯏꯔꯛꯄ ꯀꯣ ꯑꯩꯈꯣꯏꯗꯤ ꯈꯪꯗ꯭ꯔꯦꯕ ꯍꯥꯏꯗꯤ ꯀꯨꯏꯅ ꯇꯝꯔꯛꯇꯕꯅꯤꯅ ꯃꯣꯏꯗꯤ ꯈꯪꯉꯦ ꯍꯥꯏꯌꯦꯕ ꯑꯗ ꯃꯣꯏꯅ ꯍꯥꯏꯕ ꯁꯤ ꯃꯣꯏꯅ ꯄꯤꯕ ꯇꯥꯏꯃꯤꯡꯗꯨꯗ ꯆꯦꯟꯒꯗꯧꯕ ꯉꯝꯇꯔꯗꯤ ꯃꯣꯏꯒꯤꯗꯤ ꯌꯥꯝ ꯂꯥꯏꯅ ꯂꯥꯛꯄ ꯉꯝꯃꯦ ꯍꯥꯏꯌꯦꯕ ꯑꯗꯨꯗ ꯑꯗꯨ ꯅꯨꯃꯤꯠꯇꯗꯤ ꯃꯣꯏꯐꯥꯎ ꯁꯤꯔꯅꯤ ꯍꯥꯏꯌꯦꯕ ꯑꯁ ꯋꯥ ꯌꯥꯝ ꯊꯣꯛꯄꯅꯦ ꯑꯗꯨ ꯅꯨꯃꯤꯠꯇꯨꯗ ꯀꯩꯅꯣ ꯇꯧꯋꯦꯕ ꯃꯩꯇꯩ ꯂꯩꯁꯥꯕꯤꯁꯤꯡꯗꯤꯀꯣ ꯌꯥꯗꯦꯕ ꯍꯥꯏꯗꯤ ꯃꯣꯏꯗꯤ ꯆꯍꯤ ꯑꯃ ꯑꯅꯤ ꯑꯗꯨꯈꯛꯇꯒꯤ ꯉꯥꯏꯔꯒ ꯂꯥꯛꯄꯅꯦ ꯍꯥꯏꯌꯦꯕ ꯌꯥꯗꯦ ꯑꯩꯈꯣꯏ ꯑꯣꯟꯅꯤ ꯍꯥꯏꯕ ꯁꯤꯕꯥꯥꯏꯁꯤꯡꯅ ꯁꯨꯛꯌꯥ ꯌꯥꯗꯕ ꯑꯣꯟꯕ ꯌꯥꯗꯦ ꯍꯥꯏꯕ ꯋꯥ ꯌꯥꯝ ꯊꯣꯛꯄꯅꯦ ꯑꯗꯨꯗ
ꯑꯝ
ꯑꯗꯨꯗꯒꯤꯗꯤ ꯋꯥ ꯌꯥꯝ ꯊꯣꯛꯈ꯭ꯔꯕꯅꯤꯅ ꯑꯩꯗꯤ ꯌꯨꯝꯁꯨ ꯂꯥꯞꯄꯅꯤꯅꯀꯣ ꯑꯩꯁꯦ ꯍꯥꯟꯅ ꯆꯠꯈ꯭ꯔꯦꯕ ꯃꯣꯏ ꯌꯥꯝ ꯇꯧꯅꯔꯤꯌꯦ ꯑꯗꯨꯗ ꯎꯝ ꯑꯩꯁꯦ ꯑꯗꯨꯝ ꯈꯟꯗ꯭ꯔꯕꯅꯤꯅꯀꯣ ꯍꯣꯏ ꯈꯟꯗ꯭ꯔꯕꯅꯤꯅ ꯍꯥꯏꯅ ꯑꯩꯗꯤ ꯌꯨꯝꯗ ꯂꯥꯛꯑꯒ ꯋꯥꯈ꯭ꯔꯦꯕ ꯑꯩꯒꯤ ꯃꯁꯜꯁꯤꯡꯁꯨ ꯂꯣꯏꯅ ꯀ꯭ꯔꯦꯝ ꯇꯧꯈ꯭ꯔꯦꯕ ꯋꯥꯃꯟꯕꯒꯤ ꯑꯗꯨꯗ ꯀꯨꯏꯅꯁꯨ ꯑꯩꯗꯤ ꯇꯝꯃꯔꯛꯇꯕꯅꯤꯅꯀꯣ ꯑꯗꯨ ꯅꯨꯃꯤꯠꯇꯣ ꯑꯩꯔ ꯑꯕꯨ ꯃꯃꯟꯗꯒꯤ ꯂꯦꯡꯕ ꯉꯝꯗ꯭ꯔꯦ ꯑꯗꯨ ꯂꯩꯔꯦ ꯑꯗꯣ ꯅꯣꯡ ꯉꯁꯤꯒꯨꯝꯕ ꯅꯨꯡꯗꯥꯡꯁꯦ ꯑꯩꯈꯣꯏꯅ ꯆꯦꯟꯕ ꯅꯨꯡꯗꯥꯡꯁꯦ ꯑ ꯑꯥ ꯃꯐꯝꯗꯒꯤ ꯐꯣꯟ ꯇꯧꯔꯛꯑꯦꯕ ꯅꯣꯏꯒꯤꯗꯣ ꯑꯝ ꯍꯪꯆꯤꯛꯀꯨꯝꯕꯀꯣ ꯑꯃꯨꯛ ꯆꯦꯟꯅꯕ ꯂꯥꯛꯑꯣ ꯍꯥꯏꯈ꯭ꯔꯦꯕ ꯃꯣꯏꯅ ꯋꯥꯗꯣ ꯌꯥꯝ ꯊꯣꯛ ꯁꯣꯛꯄ ꯃꯜꯗꯦ ꯃꯣꯏꯁꯨ ꯁꯤꯕꯥꯥꯏꯁꯤꯡꯁꯨ ꯈꯔ ꯁꯣꯏꯕ ꯃꯜꯗꯦꯕ ꯃꯣꯏꯗꯣ ꯀꯥ ꯍꯦꯟꯅ ꯄꯤꯕ ꯃꯥꯟꯗꯦꯕ ꯑꯗ ꯋꯥ ꯊꯣꯛꯅꯔꯛ ꯑꯩꯁꯦ ꯑ ꯑꯩꯗꯤ ꯍꯥꯏꯗꯤ ꯑꯩꯗꯤ ꯀꯨꯏꯅ ꯇꯝꯔꯛꯇꯕꯅꯤꯅ ꯑꯗꯨ ꯅꯨꯃꯤꯠꯇꯣ ꯌꯥꯝ ꯋꯥꯕꯗꯣ ꯑꯩꯗꯤ ꯑꯃꯨꯛꯀ ꯐꯒꯠꯄ ꯉꯝꯗ꯭ꯔꯤꯕ ꯑ ꯑꯩꯗꯤ ꯑꯃꯨꯛꯀ ꯆꯠꯂꯔꯣꯏꯗ ꯍꯥꯏꯅꯗꯤ ꯂꯩꯕꯅꯦꯕ ꯑꯗꯨ ꯑꯣꯏꯔꯁꯨ ꯃꯣꯏꯅ ꯄꯤꯔꯤꯕꯗꯨꯗꯤ ꯑꯗꯨꯝ ꯋꯥꯔꯁꯨ ꯋꯥꯅ ꯆꯠꯁꯦ ꯍꯥꯏꯅ ꯆꯠꯂꯦꯕ ꯑꯗꯨ ꯅꯨꯃꯤꯠꯇꯨꯗꯗꯤꯀꯣ ꯉꯝꯗ꯭ꯔꯦ ꯍꯥꯏꯗꯤ ꯅꯍꯥꯟ ꯋꯥꯈꯤꯕꯗꯣ ꯑꯃꯨꯛꯀ ꯐꯒꯠꯄꯗꯣ ꯉꯝꯗ꯭ꯔꯕꯅꯤꯅ ꯑꯗꯨ ꯑꯗꯨꯝ ꯑꯗꯨ ꯅꯨꯃꯤꯠꯇꯗꯤ ꯃꯤ ꯈꯔ ꯌꯥꯝ ꯈꯜꯂꯦ ꯍꯥꯏꯗꯤ ꯑꯗꯨ ꯅꯨꯃꯤꯠꯇ ꯈꯟꯕ ꯑꯌꯥꯝꯕꯗꯣ ꯆꯍꯤ ꯑꯃ ꯑꯅꯤꯒꯨꯝꯕꯀꯣ ꯇꯝꯔꯛ ꯃꯣꯏꯗꯤ ꯆꯍꯤ ꯑꯃ ꯑꯅꯤꯒꯨꯝꯕ ꯑꯗꯨꯝ ꯆꯦꯟꯈ꯭ꯔꯕꯅꯤꯅ ꯃꯣꯏꯒꯤꯗꯤ ꯅꯣꯡꯃ ꯀꯟꯅ ꯆꯦꯟꯕꯗꯨꯅ ꯀꯌꯥꯝ ꯃꯣꯏꯗ ꯋꯥ ꯁꯣꯛ ꯑꯗꯣ ꯂꯩꯇ꯭ꯔꯦ ꯍꯥꯏꯌꯦꯕ ꯑꯦ ꯑꯩꯈꯣꯏ ꯑꯌꯥꯝꯕꯗꯤꯀꯣ ꯆꯠꯄ ꯐꯥꯎ ꯉꯝꯖꯗ꯭ꯔꯕꯅꯦ ꯈꯔꯅ ꯑꯣꯕ ꯂꯩ ꯑꯗ ꯑꯩꯈꯣꯏ ꯃꯈꯣꯏꯅꯁꯨ ꯎꯝ ꯅꯪ ꯑꯃꯨꯛ ꯇꯧꯒꯦ ꯍꯥꯏꯔꯗꯤ ꯅꯪꯒꯤ ꯀꯨꯁꯤꯅꯦ ꯀꯩꯝ ꯀꯥꯏꯗꯦ ꯍꯥꯏꯕꯀꯣ ꯑꯗꯣ ꯀꯨꯝꯁꯤꯁꯨ ꯑꯃꯨꯛ ꯅꯍꯥꯟꯗ ꯊꯣꯛꯄꯅꯤꯗꯅ ꯑꯁ ꯑꯩꯅ ꯑꯩꯒꯤ ꯆꯦꯟꯕꯁꯦ ꯑꯩ ꯋꯥꯏ ꯑꯗꯨꯒꯤ ꯎ ꯄꯦꯄꯔꯋꯔꯛꯀꯨꯝꯕꯒꯤꯀꯣ ꯑꯗꯨꯒꯨꯝꯕꯒꯤ ꯊꯕꯛ ꯑꯩꯗꯤ ꯑꯗꯨꯝ ꯊꯤꯈ꯭ꯔꯒꯦ ꯑꯗꯨꯝ ꯂꯩꯈ꯭ꯔꯕꯅꯦꯕ ꯑꯩꯁꯦ ꯏꯕꯗ ꯑꯗꯨꯝ ꯊꯣꯛꯈ꯭ꯔꯁꯨ ꯑꯃꯨꯛ ꯆꯦꯟꯕꯗꯣ ꯊꯣꯛꯇ꯭ꯔꯗꯤ ꯑꯃꯨꯛꯀ ꯀꯩꯅꯣ ꯇꯧꯔꯕꯅꯤꯅꯀꯣ ꯑꯗꯨꯝ ꯂꯩꯈ꯭ꯔꯦ
ꯎꯝ ꯑꯩꯈꯣꯏ ꯄ꯭ꯔꯤꯄꯦꯌꯔ ꯇꯧꯕꯁꯦ ꯈꯔꯗꯤ ꯋꯥꯠꯇꯤ ꯋꯥꯠꯂꯤꯦꯗ ꯑꯩꯈꯣꯏꯒꯤ ꯇꯥꯏꯞꯁꯦ ꯈꯔꯗꯤꯀꯣ ꯑꯩꯈꯣꯏꯒꯤ ꯖꯥꯠ ꯍꯥꯏꯔꯤꯁꯤꯅꯦ ꯑꯗꯣ ꯃꯤ ꯑꯇꯩꯒꯤ ꯍꯥꯏꯕꯗꯤ ꯐꯦꯃꯤꯂꯤꯗꯒꯤ ꯄꯨꯟꯅ ꯏꯟꯕꯅꯦꯗꯅ ꯏꯃꯨꯡꯗꯒꯤ ꯍꯧꯅꯀꯣ ꯑꯗ ꯑꯩꯈꯣꯏꯁꯤꯡꯅꯗꯤ ꯏꯁꯥ ꯏꯇꯣꯟꯇꯅ ꯊꯣꯛꯄꯒꯤ ꯋꯥꯈꯜꯗꯨꯗ ꯏꯁꯥ ꯏꯇꯣꯟꯁꯨ ꯑꯃꯨꯛ ꯍꯣꯠꯅꯕ ꯏꯁꯥ ꯏꯇꯣꯟꯅꯁꯨ ꯑꯃꯨꯛ ꯉꯝꯅꯤꯡꯉꯥꯏ ꯍꯣꯏ ꯉꯝꯅꯤꯡꯉꯥꯏ ꯑꯃꯨꯛ ꯏꯟꯕ ꯁꯖꯦꯁꯟ ꯍꯥꯏꯔꯦ ꯂꯧꯗ꯭ꯔꯦ ꯑꯗꯨꯝ ꯏꯁꯥ ꯏꯇꯣꯟꯇ ꯊꯣꯛꯄꯗꯨꯅ ꯊꯤꯔꯦꯗꯅꯀꯣ ꯑꯗꯨꯒꯗꯤ ꯌꯥꯝꯅꯗꯤ ꯈꯦꯠꯇꯤ ꯈꯦꯠꯅꯩꯗ ꯑꯗꯨꯝ ꯌꯦꯡꯅꯔꯛꯄꯀꯥꯟꯗ ꯍꯥꯏꯕꯗꯤ ꯅꯣꯡꯃꯗ ꯂꯣꯏꯅ ꯌꯧꯕ ꯌꯥꯕ ꯄꯣꯠꯇꯤ ꯑꯣꯏꯗꯦꯗꯅꯀꯣ ꯄꯣꯠꯆꯩꯁꯦ ꯃꯇꯝ ꯂꯣꯏ ꯂꯧꯕꯅꯤꯅ ꯎꯝ
ꯆꯦꯟ ꯆꯣꯡꯕꯁꯤꯗꯤ ꯆꯦꯟꯕꯗꯤꯗꯣ ꯆꯣꯡꯕꯈꯣꯏꯗꯤ ꯗꯨꯝ ꯑꯩ ꯀꯩꯝ ꯀꯥꯟꯗ ꯆꯦꯟꯕꯁꯦ
ꯑ ꯑꯗꯨ-ꯑꯗꯨꯐꯥꯎ ꯑꯩꯒꯤꯗꯨꯀꯣ ꯌꯥꯝ ꯐꯔꯕꯅꯦ ꯑꯩꯅ ꯑꯩꯈꯣꯏ ꯃꯔꯨꯞꯁꯤꯡꯗ ꯍꯥꯏꯕꯀꯣ ꯑꯁꯤ ꯀꯩꯅꯣꯗ ꯂꯩꯕꯁꯦ ꯑꯩꯈꯣꯏ ꯆꯤꯡ ꯍꯦꯛ ꯍꯦꯛ ꯀꯥꯕ ꯃꯐꯝ ꯂꯩꯌꯦꯕ ꯑꯩꯈꯣꯏ ꯃꯅꯥꯛꯇ ꯑꯗꯨ ꯆꯤꯡ ꯐꯥꯎꯕꯀꯣ ꯑꯩ ꯑꯝ ꯈꯤꯇꯪ ꯐꯥꯎ ꯀꯥꯕ ꯉꯝꯗꯕꯅꯦ ꯍꯥꯟꯅ ꯑꯩꯅ ꯂꯥꯛꯄ ꯃꯇꯝꯗꯀꯣ꯫ ꯍꯥ ꯏꯃꯥꯅꯕꯤ ꯑꯩꯈꯣꯏꯒ ꯆꯠꯄꯗ ꯑꯩ ꯑꯗꯨꯝ ꯋꯥꯔꯒ ꯆꯠꯄꯗꯣ ꯍꯧꯖꯤꯛꯀꯤ ꯆꯦꯟꯅꯕꯒꯤꯗꯣ ꯑꯗꯨꯝ ꯑꯩꯅ ꯇꯝꯂꯛꯄ ꯃꯇꯝꯗꯗꯤꯀꯣ ꯑꯗꯨ ꯆꯤꯡꯗꯣ ꯑꯗꯨꯝ ꯄꯣꯊꯥꯗꯕꯤ ꯌꯥꯝ ꯆꯦꯟꯕꯗꯤ ꯉꯝꯗꯦ ꯑꯗꯣ ꯈꯔ ꯎꯝ ꯈꯔ ꯎꯝ ꯆꯠꯄꯗꯣ ꯈꯔ ꯊꯨꯅ ꯆꯠꯄꯗꯣ ꯊꯨꯅ ꯈꯔ ꯆꯠꯂꯒ ꯄꯣꯊꯥꯗꯨꯕꯤ ꯑꯥ ꯆꯤꯡ ꯃꯇꯣꯟ ꯀꯥꯕ ꯉꯝ ꯈ꯭ꯔꯦꯕ ꯑꯩ ꯑꯗꯨ ꯆꯠꯄ ꯍꯧꯕꯗꯒꯤꯗꯤ ꯑꯗ ꯏꯃꯥꯟꯅꯕꯤ ꯈꯣꯏꯅ ꯅꯪ ꯍꯧꯖꯤꯛꯀꯤ ꯁꯤꯕꯥꯏꯒꯤꯗꯣ ꯈꯟꯗꯣꯛꯇ꯭ꯔꯁꯨ ꯅꯁꯥꯒꯤꯗꯤ ꯌꯥꯝ ꯀꯅ ꯍꯧ ꯈ꯭ꯔꯦ ꯍꯥꯏꯕꯅꯦ
ꯍꯍꯍꯥ ꯍꯣꯏ ꯑꯩꯈꯣꯏꯅ ꯍꯥꯏꯗꯤ ꯍꯥꯟꯅ ꯏꯁꯄꯣꯔꯠꯁ ꯀꯨꯝꯕ ꯀꯩꯀꯥꯁꯦ ꯑꯩꯁꯨ ꯁꯥꯟꯅꯔꯝꯃꯦꯕ ꯑꯗꯣ ꯑꯩꯈꯣꯏꯅꯗꯤ ꯎꯝ ꯁꯤꯒꯤ ꯏꯝꯐꯥꯜꯒꯤ ꯏꯁꯇꯦꯗꯤꯌꯝ ꯈꯪꯉꯤꯅ ꯑꯗꯣꯝ
ꯎꯝ ꯎꯝ
ꯈꯨꯃꯟ ꯂꯝꯄꯥꯛ ꯑꯥ ꯑꯥ ꯑꯗꯨꯏꯗ ꯅꯛꯄꯒꯤꯀꯣ ꯑꯗꯨꯗ ꯁꯥꯟꯅꯔꯗꯤ ꯁꯥꯟꯅꯔꯝꯃꯦꯕ ꯑꯗꯨꯒꯤ ꯃꯇꯝꯗ ꯀꯃꯥꯏꯅ ꯇꯧꯒꯦꯗ ꯑꯩꯈꯣꯏ ꯑꯩꯈꯣꯏꯒꯤ ꯖꯥꯇꯤ ꯍꯥꯏꯕ ꯇꯥꯔꯦ
ꯎꯝ ꯎꯝ
ꯃꯤ ꯑꯇꯩꯒꯤ ꯖꯥꯇꯤꯒꯤ ꯏꯜꯂꯤꯕ ꯈꯨꯏꯟꯗꯨꯒ ꯍꯥꯏꯔꯗꯤ ꯑꯩꯈꯣꯏꯗꯤ ꯑꯣꯏꯔꯣꯏꯗꯕ ꯊꯕꯛꯅꯦ ꯋꯥꯅꯕꯅꯦ ꯑꯃꯥꯡꯅꯕ ꯕꯅꯤ ꯍꯥꯏꯒꯗ꯭ꯔꯥ ꯂꯥꯏꯔꯤꯛ ꯄꯥꯏ ꯄꯥꯗꯦꯀꯣ ꯑꯗꯨꯒꯨꯝꯕꯗꯤ ꯂꯣꯏ ꯍꯧꯈ꯭ꯔꯕ ꯑꯩꯈꯣꯏꯁꯦ ꯑꯗꯨꯅ ꯔꯤꯀ꯭ꯨꯏꯠꯃꯦꯟꯒꯨꯝꯕꯒꯤ ꯀꯩꯒꯤ ꯃꯇꯝ ꯂꯥꯛꯄ ꯀꯥꯟꯗꯗꯤ
ꯑꯩꯣꯏꯁꯤꯡꯁꯦ ꯂꯣꯏꯅ ꯂꯩꯍꯧꯕꯅꯦꯕ ꯑꯁꯦꯡꯕ ꯍꯥꯏꯔꯗꯤ ꯌꯥꯗꯕꯗꯤ ꯂꯩꯇꯦꯕꯀꯣ ꯑꯩꯈꯣꯏꯒꯤ ꯌꯥꯗ꯭ꯔꯤꯕꯁꯦ ꯃꯤꯒꯤ ꯋꯥꯈꯜꯅꯅꯦꯕ
ꯎꯝ
ꯑꯗꯨꯒꯤ ꯏꯟꯇꯔꯦꯁ ꯌꯥꯎꯔꯁꯨ ꯌꯥꯎꯗ꯭ꯔꯁꯨ ꯐꯦꯃꯤꯂꯤꯗꯒꯤ ꯏꯟꯕꯁꯦ ꯈꯔꯗꯤ ꯋꯥꯠꯂꯦꯕ ꯀꯣ ꯑꯩꯈꯣꯏ ꯃꯌꯥꯝꯁꯦ ꯑꯩꯈꯣꯏꯅ ꯑꯁꯤꯗ ꯊꯕꯛ ꯈꯛꯇꯪ ꯊꯕꯛ ꯑ ꯐꯪꯕ ꯈꯛꯇꯪꯅꯁꯨ ꯁꯛꯁꯦꯁ ꯅꯠꯇꯦꯗꯅꯀꯣ ꯁꯦꯡꯅ ꯍꯥꯏꯔꯗꯤ ꯑꯗꯣ ꯑꯩꯈꯣꯏꯒꯤ ꯁꯤꯗ ꯂꯩꯕ ꯑꯩꯈꯣꯏꯒꯤ ꯇꯥꯏꯞꯀꯤ ꯃꯦꯟꯇꯥꯂꯤꯇꯤꯁꯦ ꯋꯥꯈꯜꯂꯣꯟꯁꯦ
ꯎꯝ
ꯊꯕꯛ ꯐꯪꯗ꯭ꯔꯒꯅ ꯁꯛꯁꯦꯁ ꯊꯕꯛ ꯐꯪꯗ꯭ꯔꯒꯅ ꯁꯛꯁꯦꯁ ꯑꯣꯏꯗ꯭ꯔꯦ ꯃꯤ ꯑꯣꯏꯗ꯭ꯔꯦ ꯍꯥꯏꯅꯀꯣ ꯑꯗꯨꯗ ꯈꯛꯇꯪ ꯑꯗꯨꯝ ꯀꯣꯛꯁꯤ ꯆꯠꯄ
ꯎꯝ
ꯑꯗꯨꯅ ꯁꯥꯟꯅꯕꯗꯨꯁꯨ ꯌꯥꯝꯅꯗꯤ ꯄꯥꯝꯗꯤ ꯄꯥꯝꯈꯤꯕꯅꯤ ꯑꯗꯨꯕꯨ ꯇꯧꯈꯤꯗ꯭ꯔꯦ ꯇꯧꯔꯝꯃꯦ ꯍꯥꯏꯕ ꯋꯥꯔꯤ ꯈꯤꯇꯪ ꯂꯩꯍꯧꯈ꯭ꯔꯦ ꯎꯝ꯫
ꯑꯗꯨꯝ ꯑ ꯃꯥꯁꯦ ꯅꯣꯡꯃꯁꯦ ꯑꯩꯉꯣꯟꯗ ꯌꯥꯝ ꯅꯨꯡꯉꯥꯏꯇ꯭ꯔꯒ ꯋꯥꯔꯤ ꯔꯤꯊꯣꯛꯄꯀꯣ ꯑꯩꯈꯣꯏ ꯕꯥ ꯍꯣꯏꯅꯦ ꯃꯥꯁꯦ ꯁꯤꯕꯥꯥꯏ ꯆꯠꯅꯤꯡꯕ ꯃꯥꯜꯂꯦꯕ ꯍꯥꯏꯗꯤ ꯈꯪꯗꯕ ꯃꯥꯅꯗꯤ ꯁꯥꯟꯅꯕꯔꯣꯝꯗ ꯆꯠꯅꯤꯡꯕ ꯃꯥꯜꯂꯦꯕ ꯃꯥꯁꯦ ꯅꯣꯡꯃ ꯌꯥꯝ ꯅꯨꯡꯉꯥꯏꯗ꯭ꯔꯒ ꯋꯔꯤ ꯑꯩꯗꯤ ꯁꯨꯛꯈꯪ ꯈꯪꯗꯕ ꯑꯩꯗꯤ ꯃꯥꯁꯦ ꯁꯥꯟꯅꯕ ꯑꯗꯨꯝ ꯄꯥꯝꯕꯅ ꯍꯦꯟꯒꯦ ꯃꯥꯅ ꯆꯠꯅꯤꯡꯗꯦꯢ ꯆꯠꯁꯅꯨ ꯍꯥꯏꯅ ꯑꯩꯗꯤ ꯑꯗꯨꯝ ꯑꯩꯒꯤ ꯋꯥꯈꯜ ꯑꯗꯨꯝ ꯂꯩꯈ꯭ꯔꯕꯅꯦꯕ꯫ ꯑꯗꯣ ꯑꯩꯈꯣꯏ ꯕꯥꯈꯣꯏꯅꯤꯅꯗꯤ ꯑꯃ ꯍꯥꯏꯔꯨ ꯖꯥꯠꯅꯦꯕ ꯑꯩꯅ ꯅꯣꯡ ꯐꯗꯣꯛ ꯃꯥꯅ ꯋꯥꯔꯤ ꯇꯧꯔꯛꯄꯗ ꯑꯦ ꯑꯗꯨꯕꯨꯗꯤ ꯀꯩꯝ ꯀꯥꯏꯗꯦ ꯅꯣꯏꯅꯕꯨ ꯇꯁꯦꯡꯅ ꯄꯥꯝꯔꯒ ꯀꯣ ꯇꯧꯒꯦ ꯍꯥꯏꯔꯦ ꯑꯩ ꯑꯗꯨꯝ ꯍꯩꯅꯕꯤꯒꯤ ꯑꯩꯅ ꯍꯥꯏꯕꯀꯣ ꯑꯩꯈꯣꯏꯃꯥ ꯑꯩꯈꯣꯏꯁꯨ ꯑꯩꯅ ꯑꯗꯨꯝ ꯇꯞꯅ ꯆꯠꯅꯒꯦ ꯇꯥꯅ ꯍꯥꯏꯕꯤꯔꯗꯤ ꯑꯗꯨꯝ ꯌꯥꯏꯑꯕ ꯑꯗꯨꯒꯤ ꯑꯩꯅ ꯑꯩꯈꯣꯏ ꯏꯅꯥꯎꯅꯨꯄꯥꯗ ꯅꯪ ꯀꯩꯝꯇ ꯋꯥꯒꯅꯣ ꯑꯗꯨꯒꯤꯗꯤ ꯅꯪ ꯅꯪꯅ ꯇꯧ ꯇꯧꯐꯝ ꯊꯣꯛꯄ ꯂꯥꯏꯔꯤꯛ ꯇꯝꯒꯗꯧꯕ ꯂꯣꯏꯗꯧꯕꯗꯣ ꯍꯥꯟꯅ ꯀꯣ ꯑꯗꯨꯝ ꯀꯣꯗꯁꯨ ꯑꯗꯨꯝ ꯁꯥꯟꯅꯕꯗꯣ ꯑꯗꯨꯝ ꯌꯥꯎꯋꯣ ꯑꯗꯣ ꯍꯌꯦꯡꯒꯩ ꯅꯪꯅ ꯐꯖꯅ ꯆꯠꯀꯦ ꯍꯥꯏꯔꯗꯤꯀꯣ ꯅꯪꯅ ꯍꯧꯖꯤꯛ ꯃꯇꯝꯗꯤ ꯁꯥꯟꯅꯕ ꯆꯠꯅꯤꯡꯉꯦ ꯍꯥꯏꯔꯁꯨ ꯂꯥꯏꯔꯤꯛ ꯈꯪꯗ꯭ꯔꯗꯤ ꯆꯠꯄ ꯌꯥꯗꯦꯗꯅ ꯌꯥꯔꯤꯁꯨ ꯈꯪꯍꯧꯒꯗꯧꯕ ꯇꯝꯍꯧꯒꯗꯧꯕꯗꯨꯗꯤ ꯂꯣꯏꯊꯣꯛꯀꯗꯧꯕꯅꯦꯕ ꯑꯗꯨꯒ ꯆꯠꯂꯣ ꯑꯩꯅ ꯍꯥꯏꯕ ꯑꯩꯈꯣꯏ ꯑꯗꯣ ꯈꯪꯗꯦ ꯑꯩꯈꯣꯏ ꯕꯥꯅ ꯑꯈꯣꯏꯅ ꯀꯩꯗꯧꯉꯩ ꯍꯥꯏꯖꯥꯠꯅꯣ ꯑꯩꯗꯤ ꯁꯨꯛꯇꯥ ꯇꯥꯍꯧꯗꯕꯅꯦꯕ ꯑꯩꯅ ꯑꯩꯈꯣꯏ ꯑꯩꯈꯣꯏ ꯏꯅꯥꯎ ꯅꯨꯨꯄꯤꯁꯨꯀꯣ ꯑ ꯃꯥꯁꯨ ꯃꯣꯏꯁꯨ ꯑꯗꯨꯝ ꯇꯧꯕꯅꯦ ꯑꯩꯈꯣꯏ ꯃꯈꯣꯏꯗ ꯃꯣꯏꯗꯤ ꯋꯥꯗꯣ ꯉꯥꯡꯕ ꯀꯩꯅꯣ ꯈꯛꯇ ꯑꯦ ꯌꯥꯔꯣꯏ ꯍꯥꯏ ꯑꯗꯨꯝ ꯀꯩꯅꯣ ꯇꯧꯈ꯭ꯔꯕꯗꯣ ꯑꯦ ꯑꯩ ꯑꯁꯤ ꯇꯁꯦꯡꯅ ꯄꯥꯝꯕꯒꯤꯅꯤ ꯈꯣꯠꯄꯒꯤꯅꯤ ꯍꯥꯏꯕ ꯍꯩꯗꯕꯗꯣ ꯑꯗꯣ ꯑꯩꯅ ꯑꯗꯨꯝ ꯈꯪꯉꯗꯦ ꯑꯩꯅ ꯈꯣꯏꯃꯈꯣꯏꯗ ꯋꯥꯔꯤꯗꯣ ꯇꯞꯅꯀꯣ ꯑꯗꯨꯝ ꯇꯧꯒꯦ ꯍꯥꯏꯔꯦ ꯇꯧꯖꯁꯅꯨ ꯃꯤ ꯍꯥꯏꯕꯁꯤꯗꯤ ꯑꯦ ꯁꯥꯏꯟꯁ ꯂꯧꯕ ꯈꯛꯇꯅ ꯑꯣꯏꯒꯅꯤ ꯑꯥꯔꯠꯁ ꯂꯧꯕꯒꯗꯣ ꯑꯣꯏꯒꯅꯤ ꯍꯥꯏꯕꯗꯣ ꯂꯩꯇꯕꯅꯦ ꯑꯩꯅ ꯍꯥꯏꯕꯀꯣ ꯑꯗꯣ ꯑꯃ ꯑꯃ ꯃꯁꯥ ꯃꯁꯥꯅ ꯄꯥꯝꯕꯗ ꯆꯠꯂꯗꯤꯀꯣ
ꯑ ꯈ꯭ꯋꯥꯏꯗꯩ ꯊꯦꯡꯅꯔꯛꯄꯗ ꯏꯁꯥꯒꯤ ꯏꯟꯇꯔꯦꯁꯇꯨ ꯍꯦꯟꯅ ꯗꯔꯀꯥꯔ ꯑꯣꯏꯌꯦꯕꯀꯣ ꯅꯠꯇ꯭ꯔꯗꯤ ꯊꯕꯛ ꯑꯦꯅꯤ ꯇꯧꯕ ꯀꯥꯟꯗ ꯋꯥꯗꯕꯗꯤ ꯂꯩꯇꯦꯗꯅ ꯑꯗꯣ ꯋꯥꯕ ꯀꯥꯎꯕꯁꯦ ꯏꯁꯥꯒꯤ ꯏꯟꯇ꯭ꯔꯦꯁ ꯌꯥꯎꯕ ꯀꯥꯟꯗ ꯀꯥꯎꯕꯅꯦꯕ
ꯑꯗꯨꯅꯦ ꯑꯩꯅ ꯄꯥꯝꯂꯒ ꯇꯧꯕꯗꯤꯀꯣ ꯎꯝ
ꯋꯥꯕ ꯈꯪꯗꯕꯅꯦꯕ ꯑꯗꯨꯒꯤ ꯄꯥꯏ ꯑꯗ ꯋꯥꯈꯜꯁꯦ ꯈꯔꯗꯤ ꯑꯩꯈꯣꯏ ꯁꯤꯡꯁꯦ ꯈꯔꯗꯤ ꯍꯣꯡꯗꯣꯛꯄꯗꯤ ꯌꯥꯝꯗꯤ ꯗꯔꯀꯥꯔꯗꯤ ꯑꯣꯏꯗꯤ ꯑꯣꯏꯕꯖꯥꯠ
ꯎꯝ ꯑꯩꯈꯣꯏ ꯌꯨꯝꯗꯗꯤꯀꯣ ꯑꯩ ꯑꯗꯨꯝ ꯍꯥꯏꯔꯤꯕꯅꯦ ꯑꯩꯈꯣꯏ ꯏꯅꯥꯎꯁꯤꯡꯕꯨꯀꯣ ꯑꯦ ꯌꯨꯝ ꯋꯥꯌꯦ ꯄꯩꯁꯥ ꯂꯩꯇꯦ ꯈꯣꯠꯂꯦ ꯑꯩꯈꯣꯏ ꯃꯥ ꯑꯩꯈꯣꯏꯅ ꯌꯥꯗꯦ ꯕꯥ ꯑꯩꯈꯣꯏꯅ ꯌꯥꯗꯦ ꯍꯥꯏꯕꯒꯤ ꯅꯣꯏꯅ ꯄꯥꯝꯕꯗꯣ ꯂꯣꯠꯂꯒ ꯑꯗꯨꯝ ꯊꯝꯒꯅꯨ ꯑꯩꯅ ꯑꯗꯨꯝ ꯍꯥꯏꯕꯅꯦ ꯃꯣꯏꯗ ꯀꯩꯒꯤꯅꯣ ꯍꯥꯏꯔꯗꯤ ꯎꯝ ꯅꯪ ꯅꯪꯅ ꯄꯥꯝꯕ ꯂꯝꯕꯤꯗꯨꯗ ꯐꯖꯅ ꯇꯧꯒꯦ ꯑꯁꯤꯗꯤ ꯑꯩ ꯐꯪꯅꯤ ꯍꯥꯏꯕꯒꯤ ꯅꯣꯏꯁꯨ ꯍꯣꯠꯅꯧꯋꯣ ꯍꯣꯠꯅꯔꯒ ꯂꯩꯔꯗꯤ ꯏꯃꯨꯡꯒꯤ ꯃꯤꯁꯤꯡꯁꯨ ꯂꯩꯕ꯭ꯔꯥ ꯂꯩꯇꯕ꯭ꯔꯥ ꯅꯣꯏꯅꯕꯨ ꯇꯁꯦꯡꯅ ꯄꯥꯝꯔꯒ ꯇꯧꯔꯗꯤ ꯑꯗꯨꯝ ꯇꯧꯕꯤꯒꯅꯤ ꯑꯩꯅ ꯍꯥꯏꯕꯀꯣ ꯑꯗꯨꯒꯤ ꯃꯣꯏꯕꯨꯗꯤ ꯃꯣꯏꯅ ꯆꯠꯅꯤꯡꯕ ꯎ ꯂꯥꯏꯟꯗꯨꯗꯀꯣ ꯁꯨꯊꯤꯡ ꯊꯤꯡꯗꯕ ꯆꯠꯂꯣ ꯑꯩꯅ ꯑꯗꯨꯝ ꯍꯥꯏꯕ ꯍꯥꯏꯗꯤ ꯑꯩꯁꯨ ꯑꯩꯅ ꯄꯥꯝꯕꯗꯨꯗ ꯃꯄꯨꯡ ꯐꯥꯅ ꯆꯪꯕ ꯉꯝꯈꯤ ꯉꯝꯍꯧꯗꯕ ꯂꯩꯈꯤꯕ ꯑꯗꯨꯒꯤ ꯑꯩꯅꯁꯨ ꯃꯣꯏꯕꯨ ꯑꯩꯒꯨꯝꯅ ꯍꯥꯏꯗꯤ ꯌꯨꯝ ꯁꯨꯝ ꯋꯥꯕꯒꯤꯗꯨꯗ ꯈꯜꯂꯒ ꯇꯣꯛꯈꯤꯕꯗꯣ ꯑꯩꯅ ꯁꯨꯡ ꯄꯥꯝ ꯄꯥꯝꯗꯕꯀꯣ ꯇꯥꯎ ꯅꯣꯏꯕꯨ ꯇꯧꯅꯤꯡꯂꯗꯤ ꯉꯝꯕ ꯃꯈꯩ ꯂꯣꯏꯅꯃꯛꯅ ꯁꯄꯣꯔꯠ ꯇꯧꯒꯅꯤ ꯑꯩꯅ ꯑꯗꯨꯝ ꯍꯥꯏꯕꯅꯦ
ꯈꯪꯍꯧꯗꯦꯗꯅꯀꯣ ꯃꯇꯝꯗꯣ ꯆꯍꯤꯗꯣ ꯈꯪꯍꯧꯗꯦꯕ ꯑꯗꯨꯒꯤ ꯆꯍꯤꯗꯨ ꯂꯣꯏꯈ꯭ꯔꯗꯤ ꯑꯃꯨꯛ ꯃꯅꯤꯡ ꯍꯟꯕꯗꯤ ꯌꯥꯗ꯭ꯔꯦꯗꯅ ꯑꯗꯣ ꯂꯥꯁꯇ ꯀꯩꯅꯣ ꯀꯣꯟꯅ ꯑꯗꯨꯝ ꯄꯥꯝꯃꯨꯔꯛꯦꯕꯀꯣ ꯑꯗꯨ ꯍꯣꯏ ꯌꯥꯝꯅ ꯁꯣꯏꯕꯗꯤ ꯊꯦꯡꯗꯤ ꯊꯦꯡꯅꯈ꯭ꯔꯦ ꯑꯗꯨ ꯃ ꯑꯗ ꯑꯩꯈꯣꯏꯅ ꯑꯃꯨꯛꯀ ꯎꯝ ꯑꯃꯨꯛ ꯒ꯭ꯔꯦꯖꯨꯑꯦꯁꯟꯒ ꯇꯧꯕ ꯃꯇꯝꯗ ꯑꯗꯨꯝ ꯕꯤ ꯕꯤ ꯑꯦ ꯑꯃꯒ ꯇꯧꯔꯣꯏꯕ ꯑꯗꯨꯀꯥꯟꯗ
ꯍꯣꯏ
ꯍꯥꯟꯅ ꯏꯂꯚꯦꯟ ꯇꯨꯋꯦꯜꯐꯀꯨꯝꯕ ꯗꯗꯤ ꯇꯥꯏ ꯇꯣ ꯑꯠꯇ ꯑꯣꯏ ꯒꯤ ꯑꯩ ꯁꯥꯏꯟꯁꯇ ꯑꯗꯨꯝ ꯂꯧꯔ ꯂꯥꯛꯄꯅꯦꯕ ꯑꯗꯨ ꯇꯥꯏꯇꯣꯠ ꯆꯦꯛ ꯑꯃꯨꯛ ꯈꯔ ꯏꯁꯇ꯭ꯔꯤꯛꯁꯨ ꯈꯔꯃꯨꯛ ꯑꯣꯏꯌꯦꯕꯀꯣ ꯈꯪꯕ꯭ꯔꯥ ꯇꯥꯏꯅꯇꯣꯠꯁꯦ ꯑꯥ